ꯇꯌꯦ꯫ ꯑꯗꯨꯝ ꯐꯝꯔꯒ ꯂꯩꯌꯦ ꯅꯪꯗꯤ꯫
ꯑꯣ ꯑꯩꯁꯨ ꯑꯗꯨꯝ ꯂꯩꯔꯤꯗ꯫ ꯑꯦ ꯆꯥꯛ ꯆꯥ ꯂꯣꯏꯔꯒꯀꯣ ꯁꯨꯝ ꯂꯩꯕ꯫
ꯀꯕꯤ ꯏꯅꯥꯥꯡ ꯆꯔꯦ꯫
ꯑꯣ ꯑꯩꯗꯤ ꯎꯁꯣꯏ ꯆꯥꯔꯦ ꯉꯁꯤꯗꯤ ꯎꯁꯣꯏ
ꯎꯁꯣꯏ
ꯅꯣꯏ ꯅꯣꯏꯣꯏꯁꯦ ꯅꯣꯏꯒꯤꯁꯦ ꯍꯥꯎ
ꯀꯩꯌꯦꯕ
ꯅꯣꯏꯒꯤꯅ ꯍꯥꯏꯕꯅꯤꯕ꯫ ꯅꯣꯏꯒꯤꯥ ꯌꯦꯟꯁꯅꯪ
ꯑꯣ ꯅꯣꯏꯒꯤꯁꯨ ꯍꯧꯋꯤ ꯑꯗꯨꯗꯤ
ꯀꯣꯏ ꯑꯩ ꯗꯥꯗꯦꯀꯣ ꯍꯥꯎꯇꯦ ꯑꯗꯨꯝ ꯆꯥꯕꯒꯤ
ꯑꯣ
ꯎꯝ ꯈꯪꯅꯤ ꯀ ꯏꯟꯁꯥꯡ ꯆꯥꯕ꯭ꯔꯥ? ꯑꯣ ꯑꯣꯁꯣꯏ ꯀꯔꯤꯔꯥ ꯍꯥꯏꯕ꯭ꯔꯥ? ꯑ ꯇꯥꯏꯌꯦ ꯇꯥꯏ ꯍꯣꯏ ꯇꯥꯏꯌꯦ ꯇꯥꯗꯕ꯭ꯔꯣ?
ꯑꯥ ꯑꯣ ꯇꯥꯏꯌꯦ ꯇꯥꯏꯌꯦ ꯀꯩꯀꯩ ꯍꯣꯠꯅꯔꯤꯒꯤ ꯔꯣꯗꯤ
ꯇꯨꯝ ꯄ꯭ꯔꯕꯥꯟ ꯑꯩꯗꯤ ꯑꯗꯨꯝ ꯆꯥꯛ ꯆꯥꯔꯒ ꯂꯣꯏꯔꯒ ꯑꯗꯨꯝ ꯂꯩꯌꯦ꯫
ꯑꯣ ꯀꯩ ꯀꯩꯀꯩ ꯇꯧꯔꯤꯒꯦ ꯍꯧꯖꯤꯛꯁꯦ ꯕꯣꯗꯤ ꯍꯥꯏꯗꯤ ꯀꯣꯂꯦꯁ ꯀꯥꯕ꯭ꯔꯣ ꯅꯠꯇ꯭ꯔꯒ ꯊꯕꯛ ꯇꯧꯕ꯭ꯔꯣ?
ꯑꯗꯨꯝ ꯃꯄꯥꯟꯗ ꯂꯩꯕꯅꯀꯣ ꯑꯗꯨꯝ ꯀꯔꯤꯁꯨ ꯇꯧꯗꯦ꯫
ꯑꯣ ꯀꯣꯂꯦꯖ ꯂꯣꯏꯔꯔꯕ ꯕ꯭ꯔꯣ?
ꯍꯥꯥ꯫
ꯍ ꯀꯣꯂꯦꯁ ꯀꯥꯗ꯭ꯔꯦ꯫
ꯑꯣ ꯆꯍꯤ ꯀꯌꯥ ꯁꯨꯔꯒꯦ ꯕ꯭ꯔꯣꯁꯦ꯫
ꯑꯩꯁꯦ ꯆꯍꯤ ꯇ꯭ꯋꯦꯟꯇꯤ ꯐꯣꯔ ꯁꯨꯔꯦ꯫
ꯑꯣ꯫ ꯕ꯭ꯔꯣꯁꯦ ꯀꯕꯨꯏ ꯑꯣꯏꯗꯣꯏꯔꯣ꯫
ꯀꯕꯨꯏ ꯅꯠꯇꯦ ꯑꯩꯁꯦ ꯎꯝ ꯀꯔꯤꯅꯣ ꯑꯗꯨꯝ ꯁꯤꯗ ꯑꯗꯨꯝ ꯗꯣ ꯍꯥꯏꯕ ꯌꯥꯗꯕ꯫
ꯑꯣ ꯑꯆꯥ ꯆꯥ
ꯑꯩ
ꯀꯅꯥ ꯀꯅꯥ ꯂꯩꯒꯦꯕ꯭ꯔꯣꯣꯏꯗꯤ ꯃꯄꯥꯟꯗ
ꯑꯩ ꯑꯩꯗꯤ ꯑꯩꯒꯤ ꯐ꯭ꯔꯦꯟꯒ ꯑꯗꯨꯝ ꯂꯩꯌꯦ꯫
ꯑꯣ ꯕꯣꯜ ꯕꯣꯜ ꯌꯦꯡꯕ꯭ꯔꯣ?
ꯕꯤꯜ ꯌꯦꯒꯅꯤ ꯍꯧꯒ ꯎꯝ
ꯑꯣ ꯀꯅꯥ ꯁꯄꯣꯔꯠ ꯇꯧꯒꯦ ꯁꯞꯄꯣꯔꯠ ꯇꯧꯕꯗꯦ꯫
ꯑꯔꯖꯦꯟꯇꯅ
ꯑꯣ ꯑꯆꯥ ꯑꯆꯥ ꯂꯤꯗꯧ ꯃꯦꯟꯅꯤꯅꯤ ꯫
ꯑꯣ ꯎꯝ
ꯕꯣꯜꯗꯤ ꯁꯥꯟꯅꯕ꯭ꯔꯣ ꯕ꯭ꯔꯣꯁꯦ
ꯑꯩꯁꯦ ꯕꯣꯜ ꯁꯅꯕꯁꯦ ꯇꯧꯈ꯭ꯔꯦꯗ ꯑꯗꯨꯝ ꯊꯕꯛ ꯗꯨꯝ ꯆꯠꯄꯒ ꯃꯇꯝꯗꯨ
ꯑꯣ ꯑꯠꯆꯥ ꯆꯥ ꯀ꯭ꯂꯥꯁ ꯑꯦꯂꯚꯦꯟ ꯇꯨꯋꯦꯜꯕꯗꯤ ꯁ꯭ꯋꯥꯏ ꯑꯩꯈꯣꯏ ꯑꯩꯈꯣꯏ ꯂꯝꯗ ꯂꯣꯏꯁꯤꯟꯕ꯭ꯔꯣ ꯑꯗꯨꯒ ꯅꯠꯇ꯭ꯔꯒ ꯑꯥ ꯃꯄꯥꯟꯗ ꯂꯣꯏꯕ꯭ꯔꯣ
ꯑꯩ ꯃꯄꯥꯟꯗ ꯇꯧ ꯍꯣꯏ ꯃꯄꯥꯟꯗꯅꯦ
ꯑꯣ ꯅꯨꯡꯉꯥꯏꯕ꯭ꯔꯣ ꯃꯄꯥꯟꯗ ꯂꯩꯕ꯫
ꯃꯄꯥꯟꯗꯗ ꯂꯩꯁꯦ ꯅꯨꯡꯉꯥꯏꯕ ꯍꯣꯏ ꯅꯨꯡꯉꯥꯏꯌꯦ ꯌꯥꯝ ꯅꯨꯡꯉꯥꯏꯗꯥ
ꯑꯣ꯫ ꯕꯕꯥ ꯏꯃꯥꯈꯣꯏꯗꯤ ꯂꯩꯃꯤꯟꯅꯕ꯭ꯔꯣ ꯅꯠꯇ꯭ꯔꯒ
ꯍꯣꯏ ꯂꯩꯃꯤꯟꯗꯦꯗ ꯑꯗꯨꯝ ꯑꯩ ꯊꯟꯅꯗꯥ
ꯑꯣ ꯏꯆꯤꯟ ꯏꯅꯥꯎ ꯀꯌꯥꯅꯣ ꯕ꯭ꯔꯣ ꯍꯣꯏꯗꯤ
ꯑꯩ ꯏꯆꯤꯟ ꯏꯅꯥꯎꯁꯦ ꯎꯝ ꯑꯍꯨꯝ ꯃꯥꯔꯤ ꯑꯣꯏꯔꯝꯒꯅꯤ
ꯑꯣ ꯗꯤ ꯒꯦꯝ ꯁꯥꯟꯅꯕ꯭ꯔꯣ
ꯎꯝ ꯒꯦꯝ ꯁꯅꯥꯗꯦ ꯑꯩꯒꯤ ꯐꯣꯟꯁꯦ ꯆꯠꯇꯒꯤꯗꯣ ꯐꯣꯟꯁꯦ ꯌꯥꯝ ꯍꯦꯡ ꯂꯦꯛ ꯇꯧꯕꯒꯤ
ꯑꯣ꯫
ꯑꯗꯨꯒꯨꯝꯕ ꯁꯅꯥꯗꯦ ꯅꯣꯏꯗꯤ ꯁꯅꯥꯕ꯭ꯔꯥ ꯄꯕꯖꯤꯒꯨꯝꯕ꯫
ꯑꯥ ꯑꯩꯁꯨ ꯁꯥꯟꯅꯗꯦꯗ ꯑꯩ ꯑꯗꯨꯒꯨꯝꯕꯗꯨ ꯏꯟꯇꯔꯦꯁ ꯂꯩꯇꯕꯀꯣ ꯍꯣꯏ ꯐꯨꯠꯕꯣꯜꯒꯤ ꯒꯦꯝꯒꯨꯝꯕꯗꯤ ꯁꯥꯟꯅꯩꯗ
ꯇꯨꯗꯤ ꯌꯥꯝ ꯐꯪꯏꯀꯣ
ꯀꯩꯑꯕꯥ
ꯅꯣꯏꯅ ꯅꯣꯏꯒꯤ ꯐꯣꯟꯁꯦ ꯐꯖꯔꯗꯤ ꯌꯥꯝ ꯁꯥꯟꯅꯕ ꯍꯩꯅꯦ
ꯎꯝ ꯑꯩ ꯁꯅꯥꯗꯦꯗ ꯍꯩꯁꯨ ꯍꯩꯇꯦꯕꯀꯣ ꯒꯦꯝꯁꯦ ꯑꯩ ꯄꯥꯛ ꯏꯟꯇꯔꯦꯁꯁꯨ ꯂꯩꯇꯕꯅꯤꯅꯀꯣ ꯃꯄꯜ ꯂꯝꯗꯥ ꯊꯕꯛ ꯇꯧꯕ꯭ꯔꯣ ꯕ꯭ꯔꯣ
ꯍꯣꯏ ꯑꯩ ꯐ ꯐ ꯂ
ꯑꯣ ꯀꯩ ꯊꯕꯛ ꯇꯧꯕꯅꯕ꯭ꯔꯣꯗꯤ
ꯑꯣ ꯊꯕꯛ ꯇꯧꯒꯦ ꯍꯥꯏꯔꯣ
ꯊꯕꯛ ꯇꯧꯕꯅꯦ
ꯑꯣ ꯑꯁ ꯑꯗꯨꯗꯤ ꯕꯣꯗꯤ ꯇꯣꯂꯣꯞ ꯆꯥꯔꯕꯅꯤꯅꯦ
ꯑꯦ ꯇꯦꯜ ꯂꯥꯛꯁ ꯌꯥꯝꯗꯦꯗ
ꯌꯥꯝꯅꯁꯨ ꯈꯤꯇꯪ ꯈꯤꯇꯪ ꯑꯣꯏꯔꯁꯨ ꯇꯣꯂꯣꯞꯇꯤ ꯐꯪ ꯇꯣꯂꯣꯞꯇꯣ ꯐꯪꯉꯗꯤ ꯍꯥꯏꯗꯤ ꯑꯗꯨꯝ ꯃꯦꯅꯦꯖ ꯇꯧꯕꯗꯤ ꯅꯨꯡꯉꯥꯏꯅꯥ
ꯍꯣꯏ ꯑꯗꯨꯕꯨꯗꯤ ꯅꯨꯡꯉꯥꯏꯌꯦ
ꯎꯝ꯫ ꯔꯦꯟꯗꯤ ꯀꯌꯥ ꯀꯌꯥ ꯊꯤꯕ꯭ꯔꯣ ꯑꯗꯨꯋꯥꯏꯗꯨꯗꯤ
ꯔꯦꯟ ꯅꯠꯇꯦ ꯀꯣꯝꯃꯤꯟ ꯀꯣꯝꯅꯦꯁꯟ ꯄꯤꯕ꯫
ꯑꯣ ꯑꯦꯀꯣꯃꯣꯗꯦꯁꯟ ꯄꯤꯕꯀꯣ ꯑꯗꯨꯗꯣ ꯑꯗꯨꯗꯤ ꯐꯩꯗꯥ
ꯍꯣꯏ ꯐꯩꯌꯦ꯫
ꯀꯣꯏꯕ ꯆꯠꯇ꯭ꯔꯣ ꯑꯗꯨꯋꯥꯏꯗꯣ ꯕ꯭ꯔꯨꯍꯣꯏꯗꯤ꯫
ꯆꯠ ꯑꯣꯐ ꯂꯧꯔꯗꯤ ꯆꯠꯄꯇꯤ ꯆꯥꯏ
ꯑꯣ ꯅꯨꯡꯉꯥꯏꯔꯝꯅꯤꯅꯦ ꯀꯣꯏꯕ ꯈꯣꯠꯄꯒꯤꯗꯤ ꯃꯅꯤꯄꯨꯔꯗꯒꯤꯗꯤ
ꯅꯣꯏꯅ ꯍꯣꯏꯅ ꯐꯥꯔꯦꯗ ꯅꯣꯏꯗꯤ ꯎꯝ ꯑꯗꯨꯝ ꯂꯩꯕ꯭ꯔꯥ ꯀꯔꯤ ꯀꯔꯤ ꯇꯧꯕ꯭ꯔꯥ
ꯑꯣꯅ ꯑꯩꯁꯨ ꯀꯣꯂꯦꯖ ꯀꯥꯕꯅꯦ ꯕ꯭ꯔꯣ ꯀꯣꯂꯦꯖ ꯇꯧꯋꯦ ꯀꯣꯂꯦꯖ ꯇꯝꯃꯦ ꯁꯤꯗ ꯑꯩꯈꯣꯏ ꯁ꯭ꯋꯥꯏꯗꯀꯣ ꯑꯩꯈꯣꯏ ꯁ꯭ꯋꯥꯏ ꯃꯟ ꯑꯥ ꯀꯪꯂꯩꯄꯥꯛꯀꯤ ꯁꯍꯔꯗ ꯍꯥꯏꯇꯥꯔꯦ
ꯑꯣ
ꯋꯥꯔꯦꯗ ꯄꯨꯟꯁꯤꯁꯦ
ꯍꯣꯏ ꯋꯥꯌꯦ ꯑꯩꯈꯣꯏ ꯅꯨꯄꯥꯁꯤꯡꯒꯤ ꯄꯨꯟꯁꯤꯅꯦ ꯋꯥꯕꯁꯦ
ꯑꯗꯨꯅꯤ ꯀꯦꯔꯤꯌꯔꯒꯤ ꯈꯟꯁꯤꯔꯥ ꯏꯃꯨꯡ ꯃꯅꯨꯡꯒꯤ ꯈꯟꯁꯤꯔꯥ ꯌꯥꯝ ꯀꯨꯞꯅ ꯌꯦꯡꯉꯗꯤ ꯌꯥꯝ ꯇꯣꯟꯕꯅꯤꯅꯦ ꯑꯩꯈꯣꯏꯁꯦ
ꯍꯣꯏ
ꯄꯩꯁ ꯄꯩꯁꯥ ꯊꯣꯛꯇ꯭ꯔꯕ ꯃꯤ ꯑꯣꯏꯗ꯭ꯔꯕ ꯑꯩꯈꯣꯏꯗꯤ ꯑꯗꯨꯝ ꯂꯩꯍꯧꯔꯦ
ꯍꯣꯏ ꯎꯝ ꯄꯁꯤꯡꯗ ꯌꯨꯝꯁꯨ ꯄꯥꯟ ꯄꯥꯟꯈ꯭ꯔꯁꯦ ꯌꯥꯗꯕ ꯄꯥꯥꯟ ꯌꯨꯝ ꯍꯣꯏ ꯌꯨꯝ ꯄꯥꯟꯕ ꯃꯇꯝꯅꯤꯀꯣ ꯑꯩꯈꯣꯏꯁꯦ
ꯎꯝ ꯕ꯭ꯔꯣꯗꯤ ꯅꯨꯄꯤ ꯑꯉꯥꯡ ꯈꯪꯅꯕ꯭ꯔꯣ
ꯈꯪ ꯈꯪꯅꯗꯦ
ꯈꯪꯅꯗꯦ
ꯈꯪꯕꯗꯤ ꯑꯗꯨꯝ ꯂꯩꯌꯦ ꯂꯩꯌꯦ
ꯅꯠꯇꯦ ꯍꯥꯏꯕꯗꯤ ꯈꯪꯅꯕ ꯂꯩꯕ꯭ꯔꯥ ꯍꯥꯏꯕꯅꯤꯗ
ꯑꯩꯒꯤ ꯅꯨꯄꯤꯔꯥ ꯑꯦ ꯅꯨꯄꯤꯔꯥ ꯍꯣꯏ ꯈꯪꯕꯅꯦ ꯑꯗꯨꯝ ꯂꯩ
ꯑꯣ ꯑꯗꯨꯝ ꯂꯣꯏꯅꯕꯗꯤ ꯅꯨꯡꯉꯥꯏꯕ꯭ꯔꯣ
ꯍꯣꯏ ꯅꯨꯡꯉꯥꯏ
ꯑꯣ ꯈꯪꯗꯦꯗ ꯋꯥꯔꯤ
ꯅꯪꯁꯨ ꯋꯥꯔꯤ ꯁꯅꯧꯅꯦ
ꯕ꯭ꯔꯣꯍꯣꯏ ꯂꯩꯐꯝꯗꯣ ꯑꯩꯈꯣꯏ ꯁ꯭ꯋꯥꯏ ꯑꯩꯈꯣꯏ ꯃꯤ ꯑꯩꯈꯣꯏ ꯁ꯭ꯋꯥꯏꯗꯒꯤ ꯃꯤꯁꯨ ꯂꯩꯕ꯭ꯔꯣ ꯑꯗꯨꯝ
ꯍꯣꯏ ꯃꯩꯌꯦ ꯑꯗꯨꯝ ꯂꯩꯥꯌꯦ ꯃꯤꯌꯥꯝ ꯂꯩꯥ
ꯅꯨꯡꯉꯥꯏꯔꯝꯅꯤ ꯑꯗꯨꯗꯤ ꯊꯕꯛ ꯃꯐꯝꯗꯤ ꯀꯃꯥꯏ ꯇꯧ ꯊꯕꯛ ꯃꯐꯝꯗꯤ ꯀꯃꯥꯏ ꯇꯧꯒꯦ ꯍꯥꯏꯗꯤ ꯑꯗꯨꯝ ꯌꯥꯕ꯭ꯔꯣ ꯅꯠꯇ꯭ꯔꯒ ꯑꯩꯈꯣꯏ ꯁ꯭ꯋꯥꯏꯗꯤ ꯁ꯭ꯋꯥꯏꯗꯒꯤ ꯆꯠꯄ ꯃꯤꯁꯤꯡꯁꯦ ꯍꯥꯏꯗꯤ ꯑꯗꯨꯝ ꯃꯣꯏꯅ ꯊꯤꯗꯅ ꯑꯗꯨꯒꯨꯝꯕ ꯇꯧꯕ꯭ꯔꯣ
ꯑꯈꯣꯏꯅ ꯇꯧꯒꯅꯤ
ꯑꯣ ꯃꯌꯥꯡ ꯃꯆꯥ ꯌꯥꯝꯃꯝꯅꯤꯀꯣ ꯑꯗꯨꯗꯤ ꯊꯕꯛ ꯇꯧꯕꯗꯣ
ꯎꯝ ꯊꯕꯛ ꯇꯧꯗꯔꯁꯨ ꯌꯥꯗꯦꯀꯣ ꯇꯥꯟꯗꯔꯁꯨ ꯌꯥꯗꯦ ꯑꯗꯨꯒꯤꯅꯦ
ꯑꯗꯨꯅꯦ
ꯈꯨꯟ ꯑꯈꯣꯏ ꯅꯨꯄꯥꯁꯤꯡꯒꯤꯗꯤ ꯌꯥꯝ ꯂꯥꯏꯑꯦ
ꯑꯗꯨꯅꯦ ꯆꯍꯤ ꯆꯍꯤ ꯀꯌꯥ ꯁꯨꯔꯒꯦ ꯕ꯭ꯔꯣꯗꯤ ꯃꯄꯥꯟꯗ ꯂꯩꯕ
ꯆꯍꯤ ꯃꯔꯤ ꯑꯣꯏꯔꯝꯒꯅꯤ ꯍꯧꯖꯤꯛꯅ
ꯑꯣ ꯑꯁ ꯑꯗꯨꯗꯤ ꯌꯥꯝ ꯌꯥꯝ ꯊꯤ ꯍꯥꯏꯗꯤ ꯌꯥꯝ ꯀꯨꯏꯔꯕꯅꯤ ꯃꯄꯥꯟꯗ ꯂꯩꯔꯝꯕꯁꯦ
ꯍꯣꯏ ꯌꯨꯝꯁꯨ ꯊꯣꯛꯂꯛꯅꯤꯡꯉꯦ ꯑꯗꯨꯒ
ꯌꯨꯝꯗꯤ ꯊꯣꯛꯂꯛꯇ꯭ꯔꯕ ꯃꯔꯛ ꯃꯔꯛꯇ ꯃꯔꯛ ꯃꯔꯛꯇ ꯌꯨꯝꯗꯤ ꯊꯣꯛꯂꯛꯇꯕ꯭ꯔꯥ ꯑꯣ
ꯊꯣꯛꯂꯛꯇꯦ ꯑꯁꯤ ꯇꯨ ꯊꯥꯎꯖꯟ ꯇ꯭ꯋꯦꯟꯇꯤ ꯁꯤꯛꯁ ꯗꯤꯁꯦꯝꯕꯔꯗ ꯊꯣꯛꯂꯛꯁꯦ ꯊꯣꯂꯛꯆꯔ ꯈꯥꯟ
ꯑꯣ ꯍꯣꯏ ꯏꯃꯥꯈꯣꯏ ꯕꯕꯥꯍꯣꯏꯅꯁꯨ ꯎꯅꯤꯡꯗꯕꯅꯤꯀꯣ
ꯍꯣꯏ ꯑꯗꯨꯝꯈꯣꯏꯁꯨ ꯍꯣꯏ ꯎꯝ ꯍꯝ ꯎꯝ ꯑꯗꯨꯝ ꯍꯧꯉꯁꯦ ꯀꯩ ꯍꯥꯏ ꯊ
ꯏꯆꯤꯜ ꯏꯅꯥꯎ ꯀꯌꯥ ꯑꯣꯏꯕ꯭ꯔꯕ꯭ꯔꯣ ꯑꯣꯏꯣꯏꯗꯤ
ꯑꯩꯒꯤ ꯏꯆꯤꯟ ꯏꯅꯥꯎꯁꯦ ꯍꯥꯏꯦ ꯑꯩꯦ ꯑꯩ ꯅꯅꯥ ꯅꯨꯄꯥꯁꯤꯥꯡ ꯭ꯔꯥꯗꯁꯦꯍꯃꯤ ꯆꯔꯁꯨ ꯌꯥꯝꯃꯦ
ꯑ ꯑꯩꯈꯣꯏꯅ ꯅꯨꯄꯥ ꯉꯥꯛ ꯑꯣꯏꯕꯀꯣ ꯑꯍꯨꯝꯈꯛ
ꯎꯝ
ꯅꯨꯄꯤ ꯑꯃꯠꯇ ꯌꯥꯎꯗꯕ ꯑꯩꯈꯣꯏꯅ
ꯑꯠꯇꯂꯦ
ꯎ
ꯀꯣꯏꯁꯨ ꯑꯗꯨꯝ ꯌ ꯌꯨꯝꯗꯁꯨ ꯂꯥꯛꯅꯤꯡꯉꯦ ꯑꯗꯨꯦ
ꯑꯗꯨꯅꯦ ꯑꯁ ꯌꯨꯝꯁꯤꯁꯨꯀꯣ ꯑꯩꯈꯣꯏ ꯍꯧꯔꯛ ꯑꯩꯈꯣꯏ ꯂꯩꯔꯛꯄꯅꯤꯅꯀꯣ ꯑꯃꯨꯛꯀ ꯅꯤꯡꯁꯤꯡꯕ ꯃꯔꯛ ꯃꯔꯛꯇ ꯅꯤꯡꯁꯤꯡꯉꯦꯕꯀꯣ ꯆꯠꯅꯤꯡꯕ ꯌꯥꯎꯋꯦꯕ ꯃꯔꯛ ꯃꯔꯛꯇ ꯑꯗꯨ
ꯍꯣꯏ
ꯅꯨ ꯑꯩꯈꯣꯏ ꯌꯨꯝꯗꯣ ꯅꯨꯡꯉꯥꯏꯇ꯭ꯔꯁꯨ ꯍꯥꯏꯗꯤ ꯅꯨꯡꯉꯥꯏꯀꯦ ꯊꯤ ꯊꯤ ꯌꯨꯝꯗꯣ ꯊꯤꯔꯁꯨ ꯂꯩꯅꯤꯡꯕ ꯑꯃ ꯌꯥꯎꯋꯦꯕꯀꯣ ꯃꯤꯒꯤ ꯌꯨꯝꯗ ꯐꯖꯔꯁꯨ ꯂꯩ ꯐꯖ ꯃꯤꯒꯤ ꯌꯨꯝꯗꯣ ꯌꯥꯝ ꯐꯖꯔꯁꯨ ꯂꯩꯅꯤꯡꯗꯦꯕ ꯑꯩꯈꯣꯏꯒꯤ ꯌꯨꯝꯗ ꯑꯣꯏꯅ ꯂꯩꯅꯤꯡꯉꯦꯕ
ꯑꯣ ꯗꯣꯒꯤꯅꯨꯗ
ꯎꯝ
ꯎꯝ ꯈꯦꯦ ꯀꯗꯥ ꯆꯊꯔ ꯀꯣꯏꯕ ꯆꯠꯀꯦꯔ ꯑꯗꯨꯝ ꯂꯩꯒꯗ ꯍꯥꯏꯣ
ꯑꯦꯔꯣ
ꯍꯣꯏ
ꯑꯣ ꯑꯩꯗꯤ ꯀꯣꯂꯦꯖ ꯀꯥꯕ ꯌꯥꯏ ꯍꯌꯦꯁꯦ ꯈꯪꯗꯦ ꯈꯪꯗ꯭ꯔꯤꯌꯦ ꯄ꯭ꯂꯥꯟ ꯂꯅ ꯑꯃꯗꯤ ꯊꯝꯕꯅꯦ ꯑꯗꯣ
ꯑꯣ ꯍ ꯌꯦꯥꯡꯁꯦ ꯁꯟꯗꯦꯅꯤꯀꯣ
ꯎꯝ